ꯍꯜꯂꯣ ꯎꯝ
ꯆꯥꯔꯕꯣ ꯆꯥꯗ꯭ꯔꯤ
ꯑꯥ
ꯀꯩꯅꯣ ꯄꯨꯡ ꯀꯌꯥ ꯆꯥꯗꯣꯢꯅꯣ
ꯍꯣꯔꯦꯟ ꯆꯥꯔꯦ
ꯎꯝꯍꯝ
ꯆꯣꯛꯒ ꯆꯥꯔꯔꯣꯢꯗ ꯆꯥꯅꯤꯡꯗ꯭ꯔꯦꯗ
ꯀ꯭ꯔꯤꯒꯤꯅꯣ
ꯉꯁꯥꯢꯒꯤ ꯁꯤꯡꯖꯨꯗꯣ ꯆꯥꯛꯀ ꯃꯦꯒꯤꯒ ꯆꯥꯕ
ꯎꯝꯍꯝ ꯑꯁ ꯑꯩꯗꯤ ꯐꯖꯟ ꯆꯥꯊꯔꯦ ꯉꯁꯤꯗꯤ
ꯀ꯭ꯔ ꯃꯊꯦꯟꯅꯣ
ꯁꯧꯒ꯭ꯔꯤ ꯑꯃꯒ ꯈꯣꯝꯗ꯭ꯔꯣꯛꯄꯤ ꯉꯧꯕ ꯑꯃ ꯑꯩꯖꯦ
ꯍꯟꯗꯛ ꯆꯍꯤꯗꯤ ꯈꯣꯝꯊꯣꯛꯄꯤꯖꯦ ꯆꯥꯕ ꯐꯪꯗꯕꯤꯗ ꯂꯣꯏꯈ꯭ꯔꯗ꯭ꯔꯥꯅ ꯈꯟꯕꯅꯦ ꯑꯗꯣ ꯆꯥꯕꯗꯤ ꯐꯪꯍꯧꯔꯦ ꯉꯁꯤꯗꯤ
ꯀꯩꯅꯣ ꯎꯝ ꯅꯣꯡ ꯆꯨꯗꯕ꯭ꯔꯥ
ꯅꯣꯡ ꯆꯨꯔꯝꯃꯦ ꯂꯦꯞꯈ꯭ꯔꯦ
ꯑꯈꯣꯢꯗꯤ ꯅꯣꯡ ꯁꯨꯛꯆꯨ ꯆꯨꯗꯦ
ꯎꯝ ꯉꯁꯥꯢ ꯆꯨꯔꯝꯃꯦ ꯅꯣꯡ ꯊꯤꯠꯂꯤ ꯊꯤꯠꯂꯤ ꯆꯨꯔꯝꯃꯦ ꯍꯧꯖꯤꯛꯇꯤ ꯂꯦꯞꯈ꯭ꯔꯦ
ꯅꯣꯏꯗꯤ ꯆꯨꯗꯦ
ꯉꯁꯤ ꯕꯣꯜꯂ ꯆꯨꯗꯦ ꯕꯣꯜ ꯌꯦꯡꯉꯨꯗꯣꯏꯔꯣ
ꯉꯁꯤꯗꯤ ꯕꯣꯜ ꯌꯦꯡꯗꯨꯏꯅꯦ ꯉꯥꯟꯁꯨ ꯉꯟꯂꯦ ꯄꯨꯡꯗꯣ ꯅꯥꯏꯟ ꯊꯔꯇꯤ ꯑꯣꯏꯕꯒꯤꯀꯣ ꯅꯩꯈꯥꯏꯔꯅꯤ ꯑꯗꯨ ꯍꯣꯔꯦꯟ ꯉꯥꯛꯇꯅꯤ ꯂꯩꯔ ꯨꯝꯅꯤꯡꯉꯛꯀꯗ꯭ꯔꯥ ꯈꯪꯗꯦ ꯚꯤꯇꯥꯃꯤꯟꯗꯤ ꯊꯛꯇꯣꯛꯈ꯭ꯔꯦ
ꯗ ꯌꯦꯡꯉꯣꯏꯗ꯭ꯔꯣ ꯅꯣꯏꯗꯤ
ꯌꯦꯡꯗꯨꯏꯅꯦ ꯑꯩꯈꯣꯏꯖꯨ ꯍꯣꯔꯦꯟ ꯇꯤꯚꯤ ꯑꯆꯧꯕꯗ
ꯏꯁ ꯁ ꯑꯁ ꯁ ꯑꯆꯧꯕꯗ ꯌꯦꯡꯗꯣꯏ ꯅꯦ
ꯑ ꯆꯧꯕꯗꯤ ꯌꯦꯡꯕꯨꯗꯤ ꯌꯦꯡꯗꯧꯕ ꯑꯁ ꯇꯜꯂꯦ ꯏꯇꯨꯝꯗꯅꯤ ꯅꯨꯄꯤꯗꯣ ꯏꯇꯨꯝꯗꯅꯤꯅ ꯇꯟꯕ
ꯑꯣꯟꯂꯤ ꯁꯦꯟ ꯋꯥꯟ ꯍꯨ ꯅꯣꯁ ꯑꯦꯚꯔꯤꯊꯤꯡ ꯍꯥꯏꯕꯗꯤ ꯃꯥꯅ ꯍꯥꯏ ꯎꯝ
ꯅꯣꯏ ꯀꯔꯤ ꯇꯧꯔꯝꯕ꯭ꯔꯣ
ꯁꯨꯝ ꯑꯉꯥꯡꯍꯣꯏ ꯂꯥꯏꯔꯤꯛ ꯄꯥꯕ ꯃꯅꯥꯛꯇ ꯂꯩꯔꯝꯕꯅꯤꯗ ꯍꯧꯖꯤꯛ ꯁꯦ ꯏꯁꯇꯗꯤ ꯃꯇꯝꯅꯤꯅ
ꯑꯣꯑꯣ ꯌꯥꯝ ꯊꯛꯁ ꯋꯥꯔꯤꯅꯤ
ꯐꯠꯇ ꯐꯗꯕ ꯌꯥꯗꯕ
ꯐꯩ ꯐꯩ ꯑꯩꯈꯣꯏꯗꯤ ꯑꯁ ꯑꯉꯥꯡ ꯗꯨ ꯁꯦꯟꯅꯕ ꯆꯠꯂꯒ ꯑꯩ ꯑꯣꯏ ꯅꯔꯒ ꯍꯟꯂꯛꯑꯦ ꯇꯧꯔꯤꯁꯦ
ꯀꯔꯝꯀꯥꯟ ꯍꯜꯂꯛ ꯀꯦ
ꯅꯨꯃꯤꯗꯥꯡ ꯋꯥꯏꯔꯝꯗ ꯍꯜꯂꯛꯑꯦ
ꯑꯣ
ꯍꯟꯗꯥꯛ ꯈ꯭ꯔꯤꯁꯃꯁ ꯀꯨꯝꯃꯛꯏꯑꯣꯗ꯭ꯔꯣ
ꯈꯪꯗꯦꯅꯦ ꯑꯣꯟꯂꯤ ꯋꯥꯟ ꯗꯦ ꯍꯣꯂꯤꯗꯦꯅꯦ ꯊꯥꯗꯦ ꯅꯣꯕꯦꯝꯕꯔ ꯍꯟꯗꯛꯀꯤ ꯅꯣꯕꯦꯝꯕꯔ ꯗ ꯇꯥꯏꯌꯦ ꯅꯣꯕꯦꯗꯤꯌꯥꯒꯤ ꯑꯦꯛꯖꯥꯝꯗꯣ ꯍꯥꯟꯅꯗꯤ ꯗꯤꯁꯦꯝꯕꯔ ꯇꯥꯕꯗꯣ ꯍꯟꯗꯛꯇꯤ ꯍꯟꯗꯛꯀꯤ ꯅꯣꯕꯦꯝ ꯅꯣꯕꯦꯝꯕꯔꯗ ꯇꯥꯏꯌꯦ
ꯍꯟꯗꯛꯇꯤ ꯉꯜꯂꯦ
ꯑꯗꯨꯗꯤ ꯗꯨꯔꯒꯥ ꯄꯨꯖꯥ ꯀꯔꯤ ꯀꯔꯥꯁꯨ ꯊꯥꯔꯔꯣꯏ
ꯑꯩꯈꯣꯏ ꯑꯗꯨꯒꯨꯝꯕ ꯂꯩꯇ꯭ꯔꯦ ꯈ꯭ꯔꯤꯁꯃꯥꯁ ꯑꯣꯟꯂꯤ ꯋꯥꯟ ꯗꯦ
ꯑ ꯑꯣꯂꯤ ꯇ꯭ꯋꯦꯟꯇꯤ ꯐꯣꯔ ꯇ꯭ꯋꯦꯟꯇꯤ ꯐꯣꯔ ꯅꯨꯃꯤꯠ ꯇ꯭ꯋꯦꯟꯇꯤ ꯐꯥꯏꯐ ꯎꯝ ꯗꯁꯥꯅꯤꯅꯦ ꯑꯗꯨꯗꯤ ꯂꯥꯡꯕ ꯈꯪꯉꯔꯣꯏꯅꯦ
ꯐꯪꯉꯔꯣꯏ
ꯍꯟꯗꯛ ꯑꯗꯨꯗꯤ ꯑꯩꯈꯣꯏ ꯍꯟꯗꯛꯇꯤ ꯑꯩꯈꯣꯏ ꯈꯨꯣꯟꯗ ꯌꯥꯔꯔꯣꯏ ꯑꯆꯠꯂꯒꯦ
ꯅꯣꯢ ꯌꯥꯎꯗꯗꯤ ꯀꯅꯥꯅ ꯀꯨꯝꯍꯩ ꯇꯧꯗꯣꯏꯅꯣ
ꯅꯣꯏꯁꯨ ꯂꯩꯔꯣꯏ ꯑꯝꯇꯁꯨ ꯂꯩꯔꯣꯏ ꯅꯨꯡꯉꯥꯏꯔꯣꯏꯕ ꯑꯗꯨꯏꯗꯨꯔꯣ ꯏꯃꯥꯟꯅꯕꯤ ꯍꯣꯏꯗ ꯌꯥꯎꯕ ꯆꯠꯄꯅ ꯐꯔꯦ
ꯑꯁ ꯀꯔꯤ ꯇꯧꯒꯅꯤ ꯍꯌꯦꯡꯗꯤ ꯒꯤꯗꯤ ꯁꯣ ꯇꯧꯕꯗꯗꯤ ꯐꯖꯅ ꯇꯧꯈ꯭ꯔꯕ꯭ꯔꯣ
ꯍꯥꯥ
ꯅꯍꯥꯟꯒꯤ ꯁꯣ ꯇꯧꯕ ꯆꯠꯄꯗꯣ ꯕꯤꯗꯤꯑꯣꯒ ꯂꯧꯗ꯭ꯔꯣ
ꯂꯧꯗꯦꯗ ꯑꯩ ꯐꯣꯟ ꯌꯥꯗꯦꯗ
ꯑ ꯁꯥꯔꯦꯍꯦ
ꯑꯗꯨ ꯅꯍꯥꯟ ꯊꯤꯜꯂꯛꯀꯦ ꯇꯧꯕꯅꯦ ꯃꯟꯗꯦ ꯊꯤꯜꯂꯛꯀꯦ ꯇꯧꯔꯒ ꯑꯁꯤꯗ ꯑꯩꯈꯣꯏꯒꯤ ꯑꯣꯖꯥ ꯑꯃꯅ ꯑꯦꯂꯚꯦꯟ ꯗꯦꯠ ꯑꯦꯂꯚꯦꯟꯗ ꯆꯠꯃꯤꯟꯅꯁꯦ ꯍꯥꯏꯕꯒꯤ ꯑꯗꯨꯅ ꯕꯔꯍꯥꯗꯣ ꯁꯦꯞ ꯑꯣꯏꯔꯦ ꯑꯗꯨꯅ
ꯅꯍꯥꯟ ꯅꯪꯒ ꯂꯥꯛꯃꯤꯟꯅꯝꯕꯗꯣ ꯅꯣꯏꯗ ꯑꯣꯖꯥ ꯑꯣꯏꯃꯤꯟꯅꯗꯨꯔꯣ
ꯑꯥ
ꯃꯥꯗꯤ ꯑꯉꯥꯡ ꯃꯥꯜꯂꯤꯅꯦ
ꯑꯉꯥꯡꯅꯤꯅꯦ
ꯎꯝ ꯑꯍꯍꯝ ꯑꯁ ꯈꯪꯗꯦꯗ ꯍꯨꯖꯤꯀꯥꯟꯁꯦ ꯂꯧ ꯃꯇꯝꯅꯤꯅ ꯃꯤꯗꯤ ꯂꯧ ꯆꯠꯅꯈ꯭ꯔꯦ
ꯑꯈꯣꯢ ꯍꯟꯗꯛ ꯂꯧꯗꯤ ꯏꯁꯤꯡ ꯀꯪꯕ ꯃꯥꯜꯂꯦꯀꯣ
ꯇ꯭ꯔꯣ ꯇ꯭ꯔꯣꯕꯤ ꯊꯤꯕ ꯆꯠꯄ ꯐꯪꯗ꯭ꯔꯦ ꯑꯝꯇꯗꯤ ꯀꯨꯝꯃꯛꯑꯣ ꯊꯔꯨꯁꯤꯅ
ꯎꯄꯥꯢ ꯂꯩꯇꯦ
ꯑꯩ ꯃꯤ ꯂꯩꯇꯔꯦ
ꯑꯁ ꯑꯩ ꯂꯩꯔꯦ ꯑꯩ ꯂꯩꯔꯛꯑꯗꯤ ꯑꯌꯨꯛ ꯅꯨꯡꯊꯤꯟ ꯅꯥꯏꯗꯦꯀꯣ ꯈꯣꯏ ꯆꯠꯄꯁꯦ
ꯎꯝ ꯑꯁ ꯑꯗꯨꯅꯦ ꯌꯥꯝ ꯅꯨꯡꯉꯥꯏꯇꯦꯕ ꯏꯇꯣꯝꯗ ꯂꯩꯕꯁꯦ ꯑꯃ ꯅꯣꯏ ꯅꯣꯏꯗꯨꯁꯨ ꯆꯠꯈ꯭ꯔꯦ ꯃꯆꯦ ꯃꯅꯥꯛꯇ ꯃꯥ ꯂꯩꯔꯁꯨ ꯊꯦꯕꯗꯤ ꯆꯠꯇꯦ ꯑꯃꯗꯤ
ꯑꯩ ꯉꯥꯇꯅꯦ ꯑꯗꯨꯒꯨꯝꯕ ꯊꯤꯕ ꯆꯠꯄ ꯄꯥꯝꯃꯤꯁꯦ
ꯎ ꯇꯥꯜꯂꯤ ꯍꯦ ꯐꯃꯨꯡꯕꯨ ꯆꯪꯉꯕ ꯅꯥꯇꯣꯟꯁꯦ ꯐꯨꯜꯂꯛꯑꯅꯤ ꯉꯥꯁꯥꯢꯗꯒꯤ
ꯑꯗꯤ ꯀꯩꯅꯣ ꯐꯠ
ꯍꯤꯗꯥꯛꯀꯍꯤꯗꯛꯀꯥ ꯆꯥꯗꯦꯗ
ꯑꯗꯨꯝ ꯆꯥ
ꯍꯤꯗꯥꯛ ꯆꯕꯤꯄꯣꯠ ꯅꯠꯇꯦ ꯎꯝ ꯍꯤꯗꯥꯛ ꯆꯥꯔꯥ ꯄꯪꯆꯥ ꯆꯥꯔ ꯀꯩꯗꯧꯅꯤ ꯑꯁ ꯄꯣꯔꯇꯨꯒꯜ ꯀꯥꯡꯕꯨ ꯍꯣꯏ ꯂꯩꯍꯧꯈ꯭ꯔꯦꯅꯦꯀꯣ
ꯂꯩꯍꯧꯔꯦ
ꯅꯨꯉꯥꯢꯇꯝꯅ
ꯍꯜꯂꯣ
ꯅꯦꯃꯥꯔꯒ ꯎꯝ ꯀꯩꯅꯣꯒ
ꯅꯣꯏ ꯃꯊꯛꯇ ꯁꯨꯀꯥ ꯀꯥꯔꯛꯀꯅꯨ ꯀꯣ ꯁꯔꯄꯦꯟ ꯂꯩꯔꯤꯉꯩ ꯅꯣꯏ ꯃꯊꯛ ꯀꯥꯔꯛꯄ ꯉꯝꯗꯦꯕ ꯀꯥꯔꯛꯀꯅꯨ ꯅꯣꯢ
ꯀꯩꯅꯣꯅ ꯎꯝ ꯍꯧꯖꯤꯛ ꯂꯩꯔꯤꯁꯦ ꯃꯦꯁꯤ ꯈꯛꯇ ꯉꯥꯏꯍꯧꯔꯦꯅꯦ ꯍꯤꯡꯍꯧꯔꯤꯁꯦ
ꯃꯣꯏ ꯉꯥꯥꯛꯇ ꯉꯥꯢꯔꯦ ꯂꯩꯍꯧꯕ ꯍꯧꯖꯤꯛ
ꯎꯝ ꯎꯝ ꯃꯦꯁꯤꯅ ꯀꯝꯗꯧꯗꯣꯔꯤꯕ
ꯎꯝ ꯅꯥꯏꯟ ꯊꯥꯔꯇꯤꯗ ꯍꯧꯕꯅꯦꯀꯣ
ꯑꯥ ꯅꯥꯏꯟ ꯊꯥꯔꯇꯤ ꯑꯈꯣꯏꯁꯨ ꯌꯦꯡꯒꯅꯤ ꯑꯉꯥꯡꯁꯤꯡꯒ ꯑꯉꯥꯡꯁꯤꯡꯒ ꯌꯦꯡꯗꯣꯏꯅꯦ ꯇꯤ ꯚꯤ ꯑꯄꯥꯛꯄꯗꯨꯗ
ꯌꯦꯡꯉꯨꯔꯗꯕꯅꯦ ꯉꯁꯤꯗꯤ
ꯅꯥꯍꯟ ꯒꯩꯗꯤ ꯌꯦꯡꯗꯝꯅꯦ ꯑꯗꯨ ꯃꯦꯁꯤꯁꯦ ꯀꯃꯥꯏ ꯇꯧꯕꯖꯥꯠꯅꯣ ꯃꯔꯥꯏꯕꯛꯁꯦ
ꯏꯖꯤꯞꯀ ꯁꯥꯟꯅꯗꯣꯢ ꯅꯦꯀꯣ
ꯎꯝ ꯏꯖꯤꯞ ꯈꯣꯢꯗꯨꯕꯨ ꯍꯩꯕ꯭ꯔꯣ
ꯃꯌꯥꯕꯅꯦ ꯑꯗꯨꯝ
ꯎꯝ ꯌꯥꯕꯨ ꯌꯥꯔꯗꯤ ꯐꯩꯅꯦ
ꯑ ꯀꯩꯅꯣ ꯈꯣꯏꯅ ꯀꯩꯗꯧꯕꯅꯣ ꯃꯣꯏꯕꯨ ꯂꯤꯡꯖꯦꯜ ꯃꯥꯟꯅꯗꯕꯩꯅꯦꯗ
ꯎꯝ ꯍꯟꯗꯛꯇꯤ ꯏꯁꯄꯦꯟꯒ ꯢꯁꯄꯦꯟꯅ ꯏꯁꯄꯦꯟꯒ ꯐ꯭ꯔꯥꯟꯁ ꯂꯥ ꯏꯁꯄꯦꯟꯗ ꯀꯥꯗꯧ ꯃꯥꯜꯂꯤꯉꯣ ꯁꯦꯖ
ꯈꯪꯗꯦꯀꯣ ꯑꯩꯅ ꯆꯤꯡꯅꯕꯗꯤ ꯐ꯭ꯔꯟ ꯐ꯭ꯔꯥꯟꯁꯅ ꯀꯥꯗꯧ ꯃꯥꯟꯂꯦ
ꯄ꯭ꯔꯁꯄꯦꯟꯒ ꯃꯣꯏꯅꯤꯁꯦ ꯐ꯭ꯔꯥꯟꯁ ꯁꯨ ꯀꯜꯂꯦ ꯍꯥꯏꯔꯤꯅꯦ
ꯑꯗꯨꯝꯅ ꯍꯥꯏ ꯍꯟꯗꯛꯁꯦ ꯐ꯭ꯔꯥꯟꯁꯅ ꯂꯧꯗꯧ ꯃꯥꯟꯂꯦ ꯈꯜꯂꯦ
ꯎꯝ ꯑꯩꯁꯦ ꯆꯞꯄꯤꯔ ꯅꯣꯏꯔꯤꯔ ꯈꯪꯗ꯭ꯔꯦ
ꯍꯟꯗꯛꯁꯦ ꯍꯟꯗꯛꯁꯦ ꯅꯣꯏꯅꯕ ꯍꯤꯗꯥꯛ ꯑꯅꯤ ꯊꯛꯆꯤꯟꯕꯅꯦ ꯑꯗꯨꯕꯨ ꯌꯥꯗꯦ
ꯈꯤꯇꯪꯗꯤ ꯅꯣꯏꯈꯠꯄ ꯃꯥꯜꯂꯦ ꯅꯍꯥꯟꯒꯩ ꯃꯤꯟꯁꯦꯡ ꯌꯦꯡꯗꯕꯒꯤ
ꯎꯔꯤꯡꯁꯤꯁꯨ ꯊꯣꯛꯂꯛꯄꯗ ꯊꯣꯛꯂꯛꯄꯗ ꯌꯥꯗ꯭ꯔꯦ
ꯑꯁ ꯗꯦꯟꯗ꯭ꯔꯐ ꯀꯣꯛꯅꯤꯡꯉꯏ ꯍꯤꯗꯥꯛ ꯃꯃꯤꯡ ꯍꯥꯏꯔꯛꯑꯣ
ꯌꯥꯔꯦ ꯌꯥꯔꯦ ꯍꯣꯏ ꯍꯧꯖꯤꯛ ꯍꯦꯠ ꯑꯦꯟ ꯁꯣꯜꯖꯔ ꯕ꯭ꯂꯨ ꯀꯂꯔꯗꯣ ꯁꯤꯖꯤꯟꯅꯕꯅꯤ
ꯇꯤ ꯉꯁꯤ ꯂꯨꯔꯦꯅ ꯂꯨꯕ ꯂꯣꯏꯕꯒ ꯍꯦꯛꯄꯒ ꯑꯗꯨꯝ ꯂꯨꯄꯧ ꯂꯩꯕ ꯁꯤ ꯀꯃꯥꯏ ꯇꯧꯕ ꯂꯩꯅꯅꯣ ꯁꯤꯗꯅꯤ ꯑꯩꯅ ꯈꯪꯅꯤꯡꯉꯤꯁꯦ ꯍꯥꯥ
ꯀꯟꯗꯤꯁꯅꯔ ꯁꯤꯖꯟꯅꯕ꯭ꯔꯕ
ꯁꯤꯖꯤꯟꯅꯗ꯭ꯔꯦꯗ ꯀꯨꯏꯔꯦ ꯀꯟꯗꯤꯁꯅꯔ ꯁꯤꯖꯤꯟꯅꯗꯕ ꯍꯟꯗꯛꯇꯤ
ꯑꯗꯨ ꯍꯦꯠ ꯑꯦꯟ ꯁꯣꯜꯖꯔꯗ ꯕ꯭ꯂꯨ ꯀꯂꯔꯗꯣ ꯑꯗꯨ ꯑꯃ ꯁꯤꯖꯤꯟꯅꯧ ꯑꯗꯨ ꯀꯟꯗꯤꯁ ꯅ ꯁꯤꯖꯤꯟꯅꯗꯣꯏꯕ ꯂꯨꯄꯧꯕꯨꯗꯤ ꯍꯟꯊꯕꯨꯗꯤ ꯍꯟꯊꯩꯀꯣ ꯍꯥꯟꯅꯒꯨꯝꯥꯏꯅ ꯀꯔꯤ ꯇꯧꯗꯦꯕ
ꯑꯁ ꯍꯟꯊ ꯈꯛꯇꯪ ꯍꯟꯊꯔꯗꯤ ꯐꯕ ꯑꯁ ꯍꯦꯛ ꯀꯣꯛ ꯂꯨꯕ ꯂꯣꯏꯕꯒ ꯍꯥꯒꯖꯔꯦ ꯀꯣꯔꯣ ꯀꯣꯔꯣ ꯣꯠꯄꯗ ꯑꯉꯥꯎꯕꯤ ꯑꯣꯏꯔꯦ ꯂꯣꯛ ꯂꯨꯄꯧ ꯈꯣꯠꯄꯗ ꯃꯤꯅ ꯁꯨꯛꯂꯨ ꯂꯨꯗ꯭ꯔꯕ ꯍꯥꯏꯔꯅꯤ ꯈꯣꯡꯗꯕ ꯃꯤꯅꯗꯤ ꯀꯣꯛꯁꯦ ꯌꯥꯗ꯭ꯔꯦ ꯅꯣꯡ ꯆꯨꯕ ꯍꯧꯔꯛꯑꯦ ꯇꯨꯝ
ꯅꯣꯏ ꯊꯤꯟꯖꯤꯟꯕꯗꯤ ꯍꯩꯇꯕ꯭ꯔꯕ ꯑꯗꯨꯛ ꯅꯛꯄ ꯖꯦꯛꯇꯣ ꯆꯠꯂꯨꯁꯤꯂꯥꯎ ꯑꯩ ꯇꯧꯒꯦ ꯅꯪ ꯃꯣꯝꯄꯛ ꯂꯧꯁꯤꯜꯂꯕ ꯑ
ꯅꯅꯎꯄꯤ ꯈꯣꯏ ꯆꯥꯠꯈ꯭ꯔꯕ꯭ꯔ
ꯎꯝ ꯎꯝ ꯉꯁꯥꯏ ꯉꯔꯥꯡ ꯆꯠꯈ꯭ꯔꯦ ꯉꯔꯥꯡ ꯄꯨꯡ ꯎꯝ ꯉꯔꯥꯡ ꯆꯠꯈ꯭ꯔꯦ ꯑꯁ ꯃꯥ ꯂꯩꯇꯕꯒꯤ ꯆꯛ ꯊꯣꯡꯅꯤꯡꯉꯥꯏ ꯃꯤ ꯂꯩꯇ ꯎꯝ ꯃꯥ ꯆꯠꯈ꯭ꯔꯝꯅꯤꯅ ꯊꯣꯡꯕꯤꯅꯤꯡꯉꯥꯏ ꯂꯩꯇ꯭ꯔꯕꯅꯤꯅ